ꯇꯥꯏ ꯆꯥꯕ ꯂꯣꯏꯔꯕꯣ
ꯍꯧꯖꯤꯛꯃꯛ ꯂꯣꯡꯈ꯭ꯔꯦꯅꯦ ꯑꯁ ꯑꯈꯣꯏꯗꯤ ꯑꯩꯈꯣꯏꯁꯨ ꯌꯦꯔꯨꯝ ꯄꯤꯌꯦ ꯌꯦꯔꯨꯝꯒ ꯕꯣꯔꯤꯒ ꯌꯥꯗ꯭ꯔꯦ ꯈꯅꯥꯎꯗꯤ ꯂꯣꯛ ꯊꯨꯡꯕꯣꯏꯒꯤ
ꯆꯥꯕ ꯂꯣꯏꯔꯕꯣ ꯍꯣ ꯑꯣ
ꯇꯥꯕ ꯂꯣꯏꯔꯦ ꯂꯣꯏꯔꯦ
ꯀꯩ ꯏꯟꯁꯥꯡ ꯆꯥꯒꯦ ꯅꯣꯏ ꯉꯁꯤꯗꯤ
ꯌꯦꯔꯨꯝ ꯌꯦꯔꯨꯝꯒ ꯕꯣꯔꯤ
ꯆꯞ ꯃꯥꯟꯅꯩꯅꯦ ꯑꯗꯨꯗꯤ ꯌꯥꯔꯦꯝꯒ ꯕꯣꯔꯤ ꯍꯥꯏꯕ꯭ꯔꯣ
ꯆꯠꯂꯣꯏꯅꯃꯛ ꯆꯥꯛ ꯏꯟꯖꯥꯡꯂꯣ ꯍꯥ
ꯕꯣꯔꯤꯌꯨ ꯍꯥꯎꯕ꯭ꯔꯣꯅꯦ
ꯍꯩ ꯕꯣꯔꯤꯒ ꯆꯥꯕꯤꯗꯦ ꯂꯧꯕꯩ ꯋꯥꯅꯦ ꯑꯩ ꯀꯥꯏꯖꯦ ꯆꯥꯛꯀ ꯑꯆꯥꯔꯒ ꯌꯦꯔꯨꯝ ꯈꯛꯇꯅꯦ
ꯅꯨꯡꯉꯥꯏꯔꯦꯅꯦ ꯅꯊꯟꯗ ꯂꯩꯕꯅꯤꯅ ꯅꯨꯡꯉꯥꯏꯔꯝꯒꯅꯤ ꯅꯪꯗꯤ
ꯃꯩ ꯂꯥꯁꯅꯤꯀꯣ ꯁꯤꯅ
ꯍꯥ ꯑꯗꯨꯒꯨꯝꯕ ꯉꯥꯡꯒꯅꯨ ꯍꯣꯔꯦꯟ ꯉꯥꯡꯅꯁꯦ ꯍꯣꯔꯦꯟ ꯉꯥꯡꯅꯅꯤ ꯍꯣꯏ ꯍꯡ ꯉꯥꯡꯅꯁꯦ
ꯍꯣꯏꯗ ꯑꯗꯨꯝ ꯑꯩꯈꯣꯏꯒꯤ ꯒꯦꯝꯗꯨꯕꯨ ꯒꯦꯝꯗꯨꯕꯨ ꯁꯤꯅ ꯂꯥꯁꯅꯦꯕ ꯄꯨꯈꯥꯏꯌꯦ ꯍꯣꯏꯒꯤ ꯒꯦꯝꯗꯣ
ꯃꯣꯏ ꯑꯗꯨꯝ ꯇꯧꯔꯛꯄ ꯃꯇꯝ ꯃꯇꯝꯁꯨꯃꯨꯛ ꯂꯩꯕ ꯌꯥꯏ ꯑꯗꯣ ꯀꯩꯅꯣ ꯊꯥꯗꯣꯛꯀꯅꯨ ꯑꯗꯨꯝ ꯊꯝꯃꯣ
ꯑꯣ ꯍꯣꯏ
ꯅꯍꯥꯟꯁꯨ ꯂꯤꯕꯣꯏ ꯅꯪ ꯋꯥꯔꯤ ꯌꯥꯝ ꯑ
ꯑꯩꯈꯣꯏ ꯈꯨꯟꯒꯤ ꯑꯩꯈꯣꯏ ꯈꯨꯟꯖꯦ ꯑꯅꯤ ꯂꯩꯌꯦꯕꯀꯣ
ꯎꯝ
ꯑꯩꯈꯣꯏ ꯑꯩꯈꯣꯏ ꯏꯃꯨꯡꯒꯤ ꯋꯥꯔꯤ ꯂꯤꯕꯤꯌꯦꯁꯦ ꯑꯩꯈꯣꯏ ꯈꯨꯟꯖꯦ ꯑꯅꯤ ꯑꯅꯤ ꯂꯩꯌꯦꯕ ꯑꯍꯥꯟꯕꯒꯤ ꯈꯨꯟꯖꯦ
ꯑꯁꯦꯡꯕꯗꯤ ꯏꯄꯨ ꯏꯄꯨꯈꯣꯏꯅ ꯂꯤꯡꯕꯅꯦꯕ ꯏꯄꯨ ꯍꯣꯏꯗ ꯂꯤꯡ ꯏꯔꯒ ꯑꯦ ꯑꯇꯣꯞꯄ ꯁꯥꯒꯩꯒꯤ ꯈꯔ ꯂꯩꯌꯦ ꯃꯣꯏꯁꯤꯅ ꯀꯂꯛ ꯔꯒ ꯀꯠꯂꯛꯔꯒ ꯃꯣꯏꯅ ꯑꯩ ꯑꯩꯒꯤ ꯏꯄꯨ ꯈꯨꯟ ꯂꯤꯡꯕ ꯅꯨꯄꯥꯁꯦ
ꯑꯥ
ꯃꯣꯏ ꯃꯣꯏꯅ ꯐꯨꯅꯔꯒ ꯃꯥꯁꯦ ꯅꯝꯐꯨ ꯍꯥꯠꯄꯒ ꯆꯞ ꯃꯥꯟꯅꯔꯦ ꯑꯗꯨꯝ ꯐꯨꯅꯕꯗ ꯁꯤꯈ꯭ꯔꯕꯅꯦꯕ
ꯎꯝ
ꯑꯗꯩꯗꯤ ꯑꯩꯈꯣꯏꯖꯨ ꯇꯟꯕꯒꯤ ꯑꯗꯨꯝ ꯑꯥ ꯕ꯭ꯔꯃꯥꯕꯨꯗ꯭ꯔ ꯃꯅꯥꯛꯇ ꯑꯗꯨꯗ ꯍꯣꯡꯈ꯭ꯔꯦ
ꯑꯥ
ꯑꯗꯨ ꯈꯨꯟꯗ ꯑꯗꯨꯝ ꯑꯗꯨ ꯏꯃꯨꯡꯅ ꯑꯗꯨꯝ ꯂꯧꯈ꯭ꯔꯦꯕ
ꯑꯥ
ꯑꯗꯩꯗꯤ ꯑꯗꯨ ꯈꯨꯟ ꯂꯧꯈꯤꯕ ꯏꯗꯨ ꯏꯃꯨꯡꯗꯨꯗꯨꯒꯤ ꯃꯆꯥ ꯅꯨꯄꯥ ꯁꯤꯅ ꯑꯃꯨꯛꯀ ꯑꯩꯒꯤ ꯑꯟꯇꯤꯔ‌ꯣ
ꯃꯥ ꯑꯃꯨꯛꯀ ꯂꯧꯕ꯫
ꯑ ꯅꯪꯒꯤ ꯑꯟꯇꯤꯗ꯫
ꯍꯣꯏ ꯑꯗꯨꯗꯩꯗꯤ ꯑꯩꯒꯤ ꯏꯄꯨꯅ ꯁꯨꯛꯌꯥ ꯌꯥꯗꯕꯅꯦꯕ꯫
ꯎꯝ
ꯑꯗꯨ ꯏꯄꯨ ꯏꯄꯨ ꯁꯤ ꯐꯥꯎꯕ ꯑꯩ ꯑꯟꯇꯤ ꯆꯪꯍꯟꯗꯦꯕ꯫ ꯃꯥꯅ ꯌ‌ꯦꯡꯊꯤꯕꯩ ꯆꯥꯡꯁ‌ꯦ꯫ ꯑꯗꯣ ꯍꯧꯖꯤꯛꯄꯨꯗꯤ ꯑꯗꯨꯝ ꯆꯪꯅꯈ꯭ꯔꯦ ꯑꯗꯩꯗꯤ ꯑꯩꯈꯣꯏ ꯈꯨꯟ ꯑꯅꯧꯕ
ꯍꯜꯂꯣ
ꯇꯥꯥꯏꯌ‌ꯦ ꯇꯥꯏꯌ‌ꯦ ꯗꯨꯗꯩꯗꯤ ꯃꯥꯁꯦ ꯏꯄꯨ ꯏꯄꯨꯗꯤ ꯂꯩꯈꯤꯗ꯭ꯔꯦ꯫
ꯎꯝ
ꯑꯗꯩꯗꯤ ꯑꯗꯨꯝ ꯆꯪꯃꯤꯟ ꯆꯪꯅꯈ꯭ꯔꯦ ꯑꯗꯩꯗꯤ ꯍꯧꯖꯤꯛꯇꯤ꯫ ꯑꯩꯈꯣꯏ ꯈꯨꯟ ꯑꯅꯧꯕ ꯐꯪꯒ ꯑꯗꯨꯗꯤ ꯑꯃꯨꯛꯀ ꯑꯔꯤꯕ꯫ ꯑꯗꯨꯝ ꯂꯩꯌꯨꯔ‌ꯦ ꯈꯨꯗꯅꯧꯕꯒꯤꯁꯨ ꯑꯗꯨꯝ ꯑꯩꯈꯣꯏ ꯌꯨꯝꯁꯨ ꯂꯩꯔꯤꯀꯣ꯫
ꯑꯥ
ꯑꯗꯨꯝ ꯈꯨꯟ ꯑꯅꯤꯅꯦ ꯑꯗꯨꯝ ꯄꯥꯅꯔꯤꯁꯦ꯫
ꯎꯝ
ꯈꯨꯟ ꯑꯅꯧꯕꯗꯨꯗꯤ ꯈꯨꯟ ꯑꯅꯧꯕ ꯄꯥꯟꯕꯗ‌ꯣ꯫
ꯎꯝ
ꯑꯗꯨꯅꯗꯤ ꯌꯥꯝ ꯅꯨꯡꯉꯥꯏꯕ ꯄ꯭ꯂꯦꯟ ꯑꯣꯏꯔꯒ ꯏꯁꯤꯡ ꯃꯔꯥꯡ ꯃꯔ ꯌꯥꯝ ꯀꯥꯏꯌ‌ꯦꯕ꯫
ꯎꯝ
ꯑꯗꯨ ꯈꯔ ꯈꯔꯗꯤ ꯂꯥꯞꯄ ꯑꯗꯨꯝ ꯆꯪ
ꯑꯥ ꯑꯥ
ꯑꯗꯨꯏꯁꯨ ꯑꯩꯈꯣꯏ ꯑꯪꯀꯜ ꯑꯪꯀꯜ ꯑꯃꯗꯤ ꯌꯨꯝ ꯁꯥꯈ꯭ꯔꯦ꯫ ꯑꯅꯧꯕ ꯇꯥꯕꯗ꯫ ꯑꯅꯕ ꯇꯥꯕ ꯍꯥꯏꯕꯁꯦ ꯍꯥ
ꯍꯟꯗꯛꯅ ꯁꯥꯕ
ꯑꯩ ꯑꯩꯅ ꯍꯥꯏꯁꯦ ꯈꯨꯟꯅ ꯑꯅꯧꯕ ꯍꯥꯏꯁꯦ ꯍꯥꯟꯅꯒꯤ ꯑꯔꯤꯕꯗꯨꯗꯤ ꯈꯔ ꯉꯟꯕꯩ ꯋꯥꯅꯦꯕ ꯍꯥꯟꯅꯒꯤ ꯋꯥꯔꯤꯅꯦꯕ ꯑꯩꯅ ꯍꯥꯏꯁꯦ꯫
ꯎꯝ
ꯑꯩꯈꯣꯏ ꯌꯨꯝꯁꯨ ꯂꯣꯏ ꯂꯩꯔꯝꯕꯅꯦꯕ ꯈꯨꯗ ꯅꯣꯡꯗ ꯂꯣꯏ ꯌꯨꯝꯒ ꯂꯩꯔꯝꯕꯅꯦ꯫ ꯑꯃ ꯂꯥꯟ ꯂꯩꯕꯗꯣ ꯀꯨꯀꯤ ꯒ ꯅꯒꯥ ꯑꯗꯨꯗꯒꯤ ꯆꯦꯜꯂꯒ ꯑꯃꯨꯛꯀ ꯈꯨꯠꯅꯗ ꯑꯃꯨꯛꯀ ꯇꯥꯈ꯭ꯔꯕꯅꯦꯕ꯫ ꯍꯧꯖꯤꯛꯇꯤ ꯑꯃꯨꯛꯀ ꯈꯔ ꯈꯔ ꯍꯣꯡꯉ ꯑꯗꯨꯗ ꯑꯃꯨꯛ ꯂꯩꯕ ꯑꯗꯨ ꯈꯨꯟ ꯑꯅꯧꯕꯗꯨ ꯌꯥꯝ ꯅꯨꯡꯉꯥꯏꯕꯅꯦꯍ‌ꯦ ꯏꯁꯤꯡ ꯀꯔꯤ ꯀꯔꯥ ꯌꯥꯝ ꯅꯨꯡꯉꯥꯏꯌꯦ꯫
ꯈ‌ꯣꯏꯁꯨ ꯑꯗꯨꯝ ꯌꯨꯕꯤ ꯑꯗꯨꯒꯨꯝꯕꯁꯨ ꯂꯩꯕ꯭ꯔꯣ꯫
ꯌꯨꯕꯤ ꯗꯨꯨꯝꯕ ꯍꯧꯋꯦꯕꯀꯣ꯫ ꯌꯨꯕꯤ ꯃꯪꯒꯦ ꯂꯤꯆꯤ ꯂꯣꯏꯅ ꯍꯧꯕ ꯍꯩꯅꯧ꯫ ꯑ ꯍꯧꯖꯤꯛ ꯑꯌꯥꯝꯕ ꯐꯥꯝ ꯇꯧꯅꯈ꯭ꯔꯦ ꯂꯤꯆꯤꯒꯨꯝꯕ ꯌꯨꯕꯤꯒꯨꯝꯕꯒ‌ꯣ꯫
ꯑꯈꯣꯏꯁꯨ ꯑꯁ ꯑꯈꯣꯏ ꯍꯧꯖꯤꯛ ꯂꯩꯔꯤꯕ ꯑꯈꯣꯏ ꯈꯨꯟꯗ‌ꯣ꯫ ꯃꯥꯏꯒ꯭ꯔꯦꯠ ꯃꯥꯏꯒ꯭ꯔꯦꯠ ꯇꯧꯔꯒ ꯂꯥꯛꯄꯅꯦ ꯍꯣꯡꯉ ꯍꯣꯡꯉ ꯍꯣꯡꯉ ꯂꯛꯑꯕꯅꯦ ꯈ꯭ꯋꯥꯏꯗꯒꯤ ꯍꯥꯟꯅ ꯂꯩꯕꯗꯤ ꯀꯩꯅꯣ ꯆꯤꯡ ꯑꯥ ꯑꯃ ꯀꯩꯅꯣ ꯖꯤꯔꯤ ꯁ ꯍꯥꯏꯗꯅꯦꯕ ꯂꯩꯔꯤꯁꯦ
ꯑꯣ
ꯑꯃꯨꯛ ꯂꯥꯛꯑꯦ ꯑꯗꯨꯒ ꯑꯃꯨꯛ
ꯑ ꯖꯤꯔꯤ ꯁꯥꯏꯠꯇꯒꯤ ꯑꯁꯤ ꯀꯩꯅꯣꯗꯣ ꯍꯣꯡꯡꯂꯛꯄꯅꯦꯕ
ꯑꯩꯈꯣꯏ ꯁꯤꯖꯗꯒꯤ ꯑꯩꯈꯣꯏ ꯈꯨꯣꯏꯃꯛ ꯑꯩꯈꯣꯏ ꯈꯨꯟ ꯃꯅꯥꯛꯇ ꯊꯪꯒꯥꯜꯗ ꯑꯩꯒꯤ ꯄꯨꯄꯨ ꯑꯃ ꯇꯥꯡꯩ ꯕꯕꯥꯗꯤ ꯑꯩ ꯍꯧꯖꯤꯛ ꯈꯨꯟꯗ ꯑꯗꯨꯝ ꯄꯣꯛꯑꯒ ꯆꯥꯎꯔꯛꯄꯅꯤꯍꯦ ꯃꯈ ꯄꯞꯄꯨ ꯄꯣ ꯇꯝ ꯂꯥꯛꯀꯅꯦ ꯑꯗꯨꯒꯨꯝꯕ ꯂꯥꯛꯄ ꯈꯛꯄ
ꯝꯂꯗ ꯂꯥꯏꯗꯤꯦ ꯑꯗꯨꯗꯤꯦ
ꯑꯩꯈꯣꯏ ꯑꯩꯈꯣꯏ ꯁꯥꯒꯩꯒꯤ ꯋꯥꯔꯤ ꯂꯤꯕꯤꯒꯦ ꯑꯩꯈꯣꯏ ꯁꯥꯒꯩꯒꯤꯁꯦ ꯃꯔꯤꯡꯉꯩ ꯑꯗꯨꯝ ꯀꯧꯋꯦꯕꯀꯣ ꯁꯥꯒꯩ ꯑꯗꯨꯝ ꯀꯩ ꯀꯔꯝꯕ ꯃꯔꯤꯡ ꯃꯩ ꯍꯥꯏꯗꯤ ꯑꯁ ꯀꯩꯅꯣ ꯑꯁ ꯃꯤ ꯁꯤꯕꯗꯤ ꯍꯤꯡꯒꯠꯄ ꯍꯥꯏꯕꯅꯦ ꯃꯥꯏꯔꯤꯡ ꯃꯌꯥꯏꯁꯦ
ꯎꯝ
ꯊꯥꯏꯅ ꯊꯥꯏꯅ ꯀꯩꯅꯣ ꯃꯆꯥꯅꯨꯄꯥ ꯇꯔꯦꯠ ꯄꯣꯛꯄ
ꯑꯥ
ꯄꯥ ꯅꯨꯄꯥ ꯑꯃꯁꯦ ꯃꯆꯥ ꯅꯨꯄꯥ ꯇꯔꯦꯠ ꯄꯣꯛꯑꯒ ꯃꯥꯁꯦ ꯃꯥꯁꯦ ꯀꯩꯅꯣꯃ ꯃꯣꯏ ꯃꯆꯥꯁꯨꯁꯤꯡ ꯑꯗꯨꯝ ꯄꯥꯈꯪ ꯐꯥꯔꯁ ꯌꯥꯝ ꯀꯥꯏꯟꯅ ꯃꯤꯦꯆꯣꯔ ꯑꯣꯏꯗꯕ ꯃꯇꯝꯗ ꯃꯥꯁꯦ ꯑꯗꯨꯝ ꯑꯍꯟ ꯑꯣꯏꯔꯒ ꯑꯗꯨꯝ ꯂꯩꯈꯤꯗꯕ
ꯎꯝ
ꯃꯥꯁꯦ ꯑꯗꯨꯝ ꯈꯜꯂꯒ ꯃꯆꯥꯁꯤꯡꯒꯤ ꯑꯗꯨꯝ ꯈꯜꯂꯒ ꯃꯥꯁꯤꯦ ꯅꯨꯡꯉꯥꯏ ꯑꯩꯅ ꯂꯩꯈꯤꯕꯗꯨꯗ ꯑꯗꯨꯝ ꯇꯧꯔꯒ ꯑꯗꯨꯝ ꯊꯥꯏꯅꯝꯇꯅꯤ ꯁꯨꯅ ꯆꯥꯕ ꯃꯇꯝꯅꯤꯅ
ꯎꯝ
ꯑꯗꯨꯝ ꯃꯣꯏꯁꯦ ꯑꯗꯨꯝ ꯂꯧ ꯂꯧ ꯁꯨꯔ ꯁꯨꯔꯦ ꯑꯗꯨꯝ ꯂꯧ ꯁꯨꯕꯗ ꯑꯁ ꯂꯣꯏꯁꯤꯜꯂꯝꯗꯕ ꯑꯗꯨꯝ ꯈꯔ ꯃꯐꯝ ꯖꯒꯥ ꯈꯔ ꯑꯗꯨꯝꯗꯣ ꯅꯣꯡꯉꯥꯜꯂꯗꯤ ꯑꯃꯨꯛ ꯃꯣꯏ ꯂꯥꯛꯑꯗꯤ ꯑꯃꯨꯛ ꯂꯣꯏꯁꯤꯜꯂꯝꯕ ꯂꯣꯏꯁꯤꯜꯂꯝꯕ ꯃꯣꯏ
ꯂꯐꯨ ꯂꯐꯨ ꯍꯣꯏ ꯃꯇꯝꯒꯤꯅꯦꯕꯀ
ꯀ ꯄꯨꯒꯦꯗꯅ ꯊꯥꯏꯅꯒꯤ ꯑꯩꯈꯣꯏ ꯁꯥꯒꯩꯒꯤ ꯃꯤꯡ ꯂꯧꯕꯁꯦ ꯑꯩ ꯍꯥꯏꯕꯅꯤꯗ ꯏꯁꯇꯣꯔꯤꯗꯣ ꯅꯣꯏꯁꯨꯦ ꯑꯗꯨꯝ ꯂꯩꯒꯅꯤꯅ
ꯄꯨꯥ ꯑꯗꯨꯅꯦꯃ
ꯑꯥ ꯅꯣꯏꯁꯨ ꯂꯩꯔꯝꯒꯅꯤꯅ
ꯍꯣꯏ ꯈꯨꯣꯏꯁꯨ ꯂꯩ
ꯑꯗꯨ ꯇꯧꯔꯒ ꯑꯗꯨꯝ ꯂꯧ ꯁꯨꯕꯗꯣ ꯂꯧ ꯁꯨꯕꯗꯣ ꯑꯗꯨꯝ ꯀꯩꯅꯣ ꯇꯧꯔꯝꯃꯦ ꯑꯃꯨꯠ ꯂꯣꯏꯁꯤꯜꯂꯝꯃꯦ ꯂꯣꯏꯁꯤꯜ ꯃꯣꯏꯁꯦ ꯀꯩꯅꯣ ꯌꯦꯡꯅꯤꯡꯉꯦꯕ ꯌꯦꯡꯅꯤꯡꯕ ꯍꯥꯏꯇꯥꯔꯦ ꯡ ꯅꯤꯡꯉꯒ
ꯎ
ꯃꯣꯏꯁꯦ ꯅꯣꯡꯃꯗꯤ ꯃꯆꯤꯟ ꯃꯅꯥꯎ ꯁꯕꯦꯟꯗ ꯇꯔꯦꯠꯇ ꯀꯩꯅꯣ ꯂꯣꯠꯂꯒ ꯂꯩ ꯍꯥꯏ ꯑꯗꯨꯗ ꯄꯨꯡ ꯕꯥꯔꯣ ꯑꯗꯨꯋꯥꯏꯗ ꯃꯥꯒꯤ ꯕꯕꯥꯗꯣ ꯃꯥꯒꯤ ꯀꯕꯥꯗꯣ ꯊꯣꯔꯛꯑꯒ ꯊꯧꯣꯔꯛꯑꯒ ꯑꯁ ꯂꯧꯗꯣ ꯁꯨꯕ ꯍꯧꯔꯦ ꯍꯥꯏꯕꯣ ꯂꯧ ꯁꯨꯕ ꯍꯧꯔꯒ ꯃꯣꯏꯁꯦ ꯑꯁ ꯐꯥꯔ꯭ꯔꯦ ꯍꯥꯏꯔꯅ ꯅꯣꯏ ꯆꯦꯟꯂꯒ ꯐꯥꯈ꯭ꯔꯦꯀꯣ ꯆꯠꯄ ꯌꯥꯔꯣꯏ ꯑꯩꯈꯣꯏ ꯑꯗꯨꯝ ꯍꯤꯡꯃꯤꯟꯅ ꯑꯩꯈꯣꯏ ꯑꯗꯨꯝ ꯂꯩꯃꯤꯟꯅꯔꯅꯤ ꯈꯣꯠꯂ ꯑꯗꯨꯝ ꯍꯥꯏ ꯑꯩꯒ ꯅꯣꯏꯒꯗꯤ ꯇꯣꯡꯉꯥꯜꯂꯦ ꯑꯩꯗꯤ ꯂꯥꯏ ꯑꯣꯟꯈ꯭ꯔꯕꯅꯤ ꯅꯣꯏꯕꯨ ꯅꯨꯡꯁꯤꯕꯒꯤ ꯑꯩꯅ ꯑꯗꯨꯝ ꯂꯥꯛꯄꯅꯤ ꯈꯣꯠꯂꯦ ꯑꯗꯨꯝ ꯍꯥꯏ ꯌꯥꯗꯦ ꯌꯥꯗꯦ ꯃꯆꯥꯅꯨꯄꯥꯁꯤꯡꯅ ꯁꯨꯛꯌꯥ ꯌꯥꯗꯦ ꯃꯄꯥꯅ ꯅꯪ ꯑꯩꯕꯨ ꯑꯩꯒ ꯂꯩꯃꯤꯟꯅꯔꯗꯤ ꯑꯩ ꯋꯥ ꯑꯃ ꯉꯥꯡꯒꯦ ꯅꯪ ꯀꯩꯅꯣ ꯅꯨꯡꯊꯤ ꯑꯌꯨꯛ ꯀꯩꯅꯣ ꯃꯣꯔꯅꯤꯡ ꯐꯥꯎ ꯀꯩꯅꯣ ꯑꯗꯨꯝ ꯌꯦꯟ ꯈꯣꯡꯗ꯭ꯔꯤꯉꯩꯐꯥꯎ ꯑꯩꯕꯨ ꯑꯩꯈꯣꯏ ꯑꯩꯕꯨ ꯀꯩꯅꯣ ꯊꯥꯗꯣꯛꯀꯅꯨ ꯑꯗꯨꯝ ꯀꯥꯏꯅꯣ ꯄꯥꯏꯔꯒ ꯂꯩꯌꯦ ꯑꯗꯨ ꯑꯗꯨꯒꯨꯝꯕ ꯅꯣꯏꯅ ꯇꯧꯕ ꯉꯝꯃꯗꯤ ꯑꯩ ꯑꯗꯨꯝ ꯆꯠꯂꯔꯣꯏ ꯑꯩ ꯂꯩꯔꯅꯤ ꯍꯥꯏꯕ ꯑꯗꯨ ꯍꯥꯏꯕ ꯃꯆꯥꯅꯨꯄꯥꯁꯦ ꯃꯣꯏ ꯑꯗꯨꯝ ꯂꯩꯗ ꯂꯩꯕꯗꯤ ꯑꯗꯨꯝ ꯇꯧꯔꯒ ꯑꯩꯈꯣꯏ ꯈꯨꯟꯗ꯭ꯔꯣ
ꯎꯝ
ꯑꯩꯈꯣꯏ ꯈꯨꯟꯗꯗꯤ ꯌꯥꯝꯗꯦꯗ ꯑꯩꯈꯣꯏ ꯈꯨꯟꯗ ꯃꯉꯥ ꯇꯔꯨꯛ ꯂꯩ
ꯅꯣꯏ ꯁꯥꯒꯩ ꯃꯉꯥ ꯇꯔꯨꯛ ꯈꯛꯇ
ꯑꯩꯈꯣꯏ ꯈꯨꯟꯗ
ꯑꯩꯅ ꯍꯥꯏꯕꯗꯤ ꯅꯣꯏ ꯁꯥꯒꯩꯗꯣ ꯅꯣꯏꯅ ꯑꯗꯨꯝ ꯌꯥꯝꯕ꯭ꯔꯥ ꯅꯣꯏ
ꯑꯩꯈꯣꯏ ꯁꯥꯒꯩꯗꯗꯤ ꯑꯩꯈꯣꯏ ꯁꯥꯒꯩ ꯑꯩꯈꯣꯏ ꯔꯣꯡꯃꯩꯗꯗꯤ ꯀꯩꯅꯣ ꯀꯥꯃꯩꯒ ꯄꯥꯎꯃꯩꯒ ꯑꯗꯨꯝ ꯑꯣꯏꯅ ꯌꯥꯝꯃꯤꯗ ꯒꯥꯡꯉꯩꯒ ꯀꯥꯃꯩ ꯁꯨꯐꯤꯌꯥ ꯃꯣꯏꯌꯦꯡ ꯑꯗꯨ ꯇꯧꯔꯦ ꯃꯣꯏꯁꯦ ꯐꯥꯔꯒ ꯂꯩꯔꯦ ꯃꯣꯏꯁꯦ ꯑꯁ ꯑꯗꯨꯝ ꯋꯥꯅ ꯊꯕꯛ ꯁꯨꯅ ꯇꯨꯝꯅꯤꯡꯉꯦꯀꯣ ꯇꯨꯝꯅꯤꯡꯉꯅ ꯇꯨꯝꯃꯒ ꯑꯗꯨꯝ ꯇꯧꯔꯦ ꯅꯣꯡꯉꯥꯜꯂꯝꯗꯥꯏꯁꯨ ꯀꯩꯅꯣ ꯑꯗꯨꯝ ꯌꯦꯟ ꯈꯣꯡꯕꯗ ꯅꯣꯏ ꯃꯣꯏ ꯃꯆꯥꯁꯤꯡꯗꯨ ꯅꯣꯏ ꯑꯣꯜꯂꯦ
ꯎꯝ
ꯎ ꯑꯣꯜꯂꯦ ꯍꯧꯖꯤꯛ ꯎ ꯍꯥꯏꯁꯦ ꯃꯩꯇꯩꯁꯤꯡꯅ ꯀꯩꯅꯣ ꯃꯥꯏꯄꯤꯁꯤꯡꯅ ꯀꯩꯅꯣ ꯂꯩꯗꯅ ꯁꯤꯖꯤꯟꯅꯕꯗꯣ ꯀꯩꯅꯣ ꯃꯅꯥ ꯁꯤꯖꯤꯟꯅꯔꯒ ꯀꯩꯅꯣ ꯏꯁꯤꯡ ꯀꯩꯅꯣ ꯀꯩꯅꯣ ꯑꯗꯨꯝ ꯇꯧꯕꯗꯣ
ꯀꯩꯅꯣ ꯇꯔꯨꯡ ꯃꯅꯥꯗꯨꯔꯣ
ꯇꯔꯨꯡ ꯃꯅꯥꯔꯣ ꯀꯩꯅꯣ ꯀꯩꯅꯣ ꯃꯣꯏ ꯂꯥꯏ ꯐꯠꯇꯕ ꯈꯣꯠꯄ ꯑꯗꯨꯒꯨꯝꯕ ꯏꯁꯤꯡ ꯆꯣꯠꯂꯒ ꯇꯧꯕꯗꯣ ꯃꯅꯥꯗꯣ ꯑꯩꯈꯣꯏꯒꯤ ꯑꯩꯈꯣꯏꯒꯤ ꯑꯩꯈꯣꯏꯒꯤꯅꯤꯕꯗꯣ ꯑꯩꯈꯣꯏ ꯑꯗꯣ ꯌꯨꯝ ꯁꯥꯗꯦ ꯑꯩꯈꯣꯏ ꯁꯤꯖꯤꯟꯅꯗꯦ ꯑꯗꯣ ꯍꯣꯏ ꯑꯩꯈꯣꯏꯒꯤ ꯁꯥꯒꯩꯒꯤ ꯑꯗꯣ ꯑꯣ ꯑꯗꯨ ꯄꯥꯝꯕꯤ ꯅꯣꯏ ꯑꯣꯜꯂꯕ ꯍꯥꯏꯇꯥꯥꯔꯦ ꯑꯗꯨꯒꯤ ꯑꯩꯈꯣꯏꯗꯨ ꯑꯩꯈꯣꯏꯒꯤ ꯑꯩꯈꯣꯏ ꯁꯤꯖꯤꯟꯅꯗꯦ ꯑꯃꯐꯥꯎ
ꯑꯣ
ꯑꯗꯨꯒꯨꯝ ꯇꯧꯕꯅꯤꯗ ꯅꯣꯏꯒꯤ ꯁꯥꯒꯥꯏ ꯋꯥꯔꯤꯁꯨ ꯂꯩꯔꯝꯒꯅꯤꯅ
ꯍꯥꯏꯁꯦ ꯑꯩꯒꯤ ꯏꯄꯨꯒꯤ ꯃꯄꯨꯗꯣ
ꯎꯝ
ꯃꯥꯅ ꯃꯥꯅ ꯍꯧꯔꯛꯄꯅꯦ ꯑꯩꯈꯣꯏ ꯁꯋꯥꯏꯁꯤ ꯑꯩꯈꯣꯏ ꯏꯃꯨꯡꯒ ꯏꯃꯨꯡ ꯌꯥꯝꯗꯦꯗ ꯑꯩꯈꯣꯏ ꯏꯃꯨꯡꯒ ꯏꯃꯨꯡ ꯈꯔꯒ ꯑꯗꯨ ꯈꯛꯇꯅꯦꯕ ꯁꯒꯩꯗꯤ ꯌꯥꯝ ꯄꯤꯛꯏꯗ
ꯄꯤꯛꯑꯦ
ꯄꯤꯛꯑꯦ ꯍꯣꯏ
ꯎꯝ
ꯑꯗ ꯑꯩꯈꯣꯏ ꯁꯥꯒꯩ ꯃꯔꯛꯇꯨꯁꯨ ꯁꯥꯒꯩꯗꯤ ꯃꯥꯟꯅꯔꯒ ꯍꯧꯔꯛꯐꯝ ꯃꯥꯟꯅꯗꯕ ꯌꯥꯝ ꯂꯩꯌꯦꯕꯀꯣ
ꯅꯣꯏ ꯁꯥꯒꯩꯗꯤ ꯀꯅꯥꯅ ꯈ꯭ꯋꯥꯢ ꯌꯥꯝꯃꯦ ꯃꯔꯤꯡꯗꯨꯗꯤ
ꯃꯔꯤꯡꯗꯗꯤ ꯃꯣꯏ ꯗꯥꯡꯁꯣ ꯍꯥꯏꯕ꯭ꯔ
ꯑꯣ ꯗꯥꯡꯁꯨꯑꯅ ꯈꯔ ꯑꯗꯨꯝ ꯇꯣꯢꯅ ꯇꯥꯏ
ꯆꯔꯪꯒꯥ ꯍꯣꯏꯖꯨ ꯇꯥꯏꯌꯦ
ꯃꯣꯏꯔꯦ ꯃꯣꯏꯅ ꯈꯔ ꯌꯥꯝꯃꯦ
ꯅꯪꯁꯣ ꯅꯪꯁꯣꯋꯥꯅ ꯃꯦꯖꯣꯔꯤꯇꯤ ꯑꯣꯏꯕ ꯃꯥꯜꯂꯤꯗ
ꯍꯣꯏ ꯃꯣꯏꯅ ꯑꯣꯏꯕꯅꯦ
ꯑꯋꯥꯔ ꯁꯟꯊꯡ ꯁꯋꯥ ꯏꯟꯊꯡ ꯁꯋꯥ ꯈꯛꯇꯅꯤꯅꯦ
ꯈꯪꯕ꯭ꯔꯣ ꯃꯣꯏꯕꯨ
ꯀꯅꯥꯕ
ꯑꯣꯋꯥꯔꯁꯥ ꯑꯣꯋꯥꯔꯁꯟ ꯈꯪꯪꯕ꯭ꯔꯣ
ꯑꯣꯋꯥꯔꯁꯟ ꯈꯪꯉꯤꯅꯦ ꯃꯥꯅꯕꯨꯗꯤ ꯑꯩ ꯈꯪꯉꯣꯏ ꯑꯗꯣꯏꯁꯨ ꯑꯗꯨꯝ ꯈꯪꯉꯦꯕ
ꯎꯝ ꯑꯩꯈꯣꯏ ꯕꯦꯠꯁ ꯑꯩꯈꯣꯏ ꯕꯦꯠꯁꯅꯦ ꯈꯣꯏꯔꯤꯛ ꯀꯣꯆꯤꯡ ꯂꯧꯃꯤꯟꯅꯕꯅꯦ ꯍꯥ
ꯀꯣꯊꯤꯜꯉꯝ
ꯃꯃꯤꯡꯗꯤ ꯇꯥꯥꯔꯦ ꯑꯩ
ꯑꯩꯈꯣꯏ ꯍꯣꯁꯇꯦꯜ ꯂꯩꯃꯤꯟꯅꯔꯒ ꯂꯥꯡꯃꯤꯟꯅꯔꯒ ꯍꯧꯕꯅꯦ ꯀꯥꯏꯅ ꯑꯣꯕꯔꯁꯟ ꯍꯣꯏ
ꯂꯥꯡꯃꯤꯟꯅꯥꯔ ꯅꯪꯅ ꯂꯩꯍꯧꯕ
ꯃꯣꯏꯗꯤ ꯆꯪꯒ꯭ꯔꯦ ꯉꯟꯅ ꯑꯩ ꯂꯩꯇꯦ
ꯑꯦ ꯀꯗꯧꯔꯤꯕ
ꯎꯄꯥꯏ ꯂꯩꯇꯦ ꯎꯄꯥꯏ ꯂꯩꯇꯦ
ꯎꯄꯥꯏ ꯂꯩꯇꯦ ꯂꯥꯏꯕꯛꯇ ꯇꯅꯝꯕꯅꯦ
ꯑꯦꯂꯚꯦꯟ ꯇꯨꯌꯦꯜꯞꯇ ꯐꯖꯅ ꯇꯧꯕ ꯉꯝꯕꯨꯗꯤ ꯆꯥꯟꯁ ꯂꯩꯔꯦꯗ ꯑꯩꯈꯣꯏꯗꯤ ꯇꯧꯗꯕꯅꯤꯅ ꯑꯩꯒꯤ ꯏꯁꯥꯒꯤ ꯏꯁꯥꯒꯤ ꯏꯁꯥ ꯐꯪꯅꯕꯅꯦ ꯀꯩꯅꯣ
ꯑꯩꯅ ꯇꯧꯕ ꯑꯩꯅ ꯐꯪꯕ ꯑꯗꯣ
ꯎꯝ ꯑꯗꯨꯅꯤꯗ ꯑꯗꯨ ꯄ꯭ꯔꯃꯥꯟꯗꯨꯅꯤꯗ ꯑꯩꯉꯣꯟꯗ ꯄꯥꯜꯂꯤꯁꯦ ꯍꯧꯖꯤꯛ
ꯀꯩꯁꯨꯨ ꯈꯜꯂꯨꯅꯨꯗꯥ ꯈꯨꯏꯅ ꯍꯦꯜꯂꯦꯅ ꯂꯩꯔꯤꯕꯅꯦ ꯑꯩꯈꯣꯏꯁꯨ
ꯑꯩꯈꯣꯏꯅ ꯍꯦꯜꯂꯦꯀꯣ ꯍꯦꯟꯅ ꯍꯦꯜꯂꯦꯀꯣ
ꯉꯅꯤ ꯑꯩꯈꯣꯏꯅ ꯍꯦꯜꯂꯤꯅꯦ ꯑꯩꯈꯣꯏꯟ ꯍꯦꯟ ꯌꯥꯄꯣꯟꯇꯦ
ꯎꯝ ꯍꯦꯟꯗ ꯌꯥꯗꯦ ꯍꯦꯟꯗ ꯌꯥꯗꯦ